ꯍꯕ
ꯑꯣ ꯑꯗꯨ ꯋꯥꯔꯤ ꯇꯧ ꯑꯗꯨ ꯋꯥꯔꯤꯗꯨ ꯁꯒꯦꯅ ꯑꯃꯨꯛ ꯀꯕꯧꯅꯤꯗ
ꯍ ꯍ
ꯑꯗꯣ ꯑꯃꯛ ꯅꯨꯄꯤꯅ ꯑꯗꯨꯗꯗꯤ ꯍꯣꯏ ꯃꯥꯁꯨ ꯑꯗꯨꯝ ꯑꯗꯨꯒꯤ ꯍꯥꯏꯕꯗꯤ ꯑꯗꯨꯒꯤ ꯃꯣꯏꯅ ꯂꯧꯕꯒꯤ ꯅꯤꯕ ꯃꯥꯡꯗꯤ ꯑꯣꯏꯔꯝꯃꯣꯏ ꯃꯆꯨ ꯊꯕꯛ ꯑꯃꯗꯤ ꯂꯩꯕ ꯃꯜꯂꯦ ꯄꯩꯁꯥ ꯆꯥꯝꯃꯉꯥꯗꯨ ꯆꯥꯝꯃꯉꯥꯒꯨꯝꯕ ꯄꯕꯣꯔꯣ ꯇꯧꯕꯤꯌꯣ ꯍꯥꯏꯅ ꯍꯥꯏꯔꯛꯑꯍꯦ
ꯑꯥ
ꯑꯗꯨ ꯑꯩꯅ ꯅꯨꯄꯤꯒꯤ ꯄꯩꯁꯥ ꯈꯔ ꯑꯃ ꯐꯥꯡꯕꯗ ꯆꯦꯅ ꯅꯨꯄꯥꯅ ꯄꯤꯈ꯭ꯔ ꯄꯤꯕꯤꯌꯣ ꯆꯥꯝꯃꯉꯥꯗꯨ ꯊꯈꯤ ꯊꯥꯕꯤꯌꯣ ꯍꯥꯏꯅ ꯍꯥꯏꯌꯦꯦ ꯍꯥꯏꯌꯦꯦ ꯑꯗꯨ ꯅꯨꯄꯤꯅꯦ ꯆꯥꯝꯉꯥꯗꯣ ꯊꯥꯈ꯭ꯔꯦꯍ ꯑꯗꯨ ꯅꯨꯄꯤ ꯑꯩꯉꯣꯟꯗ
ꯑꯥ
ꯊꯥꯔꯒ ꯑꯗꯨ ꯏꯅꯥꯎ ꯅꯨꯨꯄꯥꯅ ꯑꯃꯨꯛꯀ ꯑꯣꯅ ꯍ ꯏꯅ ꯃ ꯃꯨꯊꯥꯥꯔꯁꯨꯂꯣꯒꯅꯨꯀꯣ ꯃꯨꯊꯥꯕꯤꯈ꯭ꯔꯣ ꯀꯣꯥꯏꯅꯍꯦ
ꯑ ꯃꯅꯤꯗꯨꯀꯣ
ꯑꯗꯨ ꯃꯥꯅ ꯅꯣꯛꯔꯒ ꯂꯩꯕꯅꯦ ꯑꯩꯅ ꯅꯣꯏ ꯆꯠ ꯇꯧꯕ꯭ꯔꯥ ꯍꯥꯏꯔꯒ ꯆꯠꯄꯨꯗꯤ ꯇꯧꯗꯦ ꯇꯧꯗꯦꯗ ꯃ꯭ꯔꯛ ꯃ꯭ꯔꯛꯇꯗꯤꯗꯨꯝ ꯍꯣꯏ ꯑꯗꯨꯝ ꯀꯩꯅꯣ ꯇꯧꯕ꯭ꯋꯥꯅꯦ ꯑꯗꯨ ꯍꯩ ꯌꯥꯝ ꯅꯣꯅꯤꯡꯕꯅꯦ ꯗꯗꯥꯗꯣ ꯌꯥꯝ ꯅꯣꯅꯤꯡꯕꯅꯦ ꯑꯗꯣ ꯅꯨꯄꯤꯅ ꯄꯩꯁꯥ ꯑꯃꯨꯛ ꯊꯥꯔꯛꯑꯗꯤ ꯂꯧꯒꯅꯨꯀꯣ ꯍꯥꯏꯅ ꯍꯥꯏꯕ ꯁꯥꯏꯌꯦ ꯍꯥꯏꯌꯦ
ꯌꯥꯝ ꯅꯨꯄꯤꯒꯤ ꯃꯈꯥ ꯂꯩꯒꯗꯧ ꯃꯥꯜꯂꯦ ꯑꯗꯨꯅ ꯃꯁꯤ ꯅꯨꯄꯥꯖꯤ
ꯅꯨꯄꯤꯅ ꯑꯃꯨꯛ ꯄꯩꯁꯥ ꯄꯤꯔꯛꯑꯁꯨ ꯂꯧꯒꯅꯨꯀꯣ ꯍꯥꯏꯌꯦ ꯍꯥꯏꯌꯦ
ꯅꯣꯛꯅꯤꯡꯗ
ꯑꯁꯤ ꯑꯅꯤꯗꯤ ꯌꯥꯝ ꯅꯣꯡꯅꯤꯡꯕꯅꯦ ꯍꯥꯏꯅ ꯃꯕꯥꯅꯤꯗꯤ ꯍꯥꯏꯅ
ꯎꯝ
ꯄꯩꯁꯥ ꯈꯔ ꯐꯪꯉꯦ ꯑꯗꯣ ꯁꯤ ꯗꯗꯥ ꯑꯇꯣꯟꯕꯅ ꯃꯥꯒꯤ ꯄ꯭ꯔꯣꯇꯤꯟ ꯃꯥ ꯍꯛꯆꯥꯡ ꯌꯥꯝ ꯐꯠꯇ꯭ꯔꯦ ꯄ꯭ꯔꯣꯇꯤꯟ ꯑꯣꯏꯕꯤꯣꯏꯅ ꯍꯩꯑꯦ ꯍꯩꯑꯦ
ꯀꯅꯥꯅ
ꯏ ꯂꯨꯄꯥꯇ ꯑꯇꯣꯟꯕꯤꯅ
ꯑꯥ
ꯑꯗꯨꯒ ꯍꯟꯗꯨꯅ ꯑꯦꯍꯦꯟ ꯃꯥ ꯁꯤ ꯑꯃꯨꯛ ꯄꯩꯁꯥ ꯐꯪꯉꯦ ꯐꯪꯒꯅꯤ ꯍꯥꯏꯕꯗꯨꯅꯀꯣ ꯄꯩꯁꯥ ꯑꯃꯨꯛ ꯐꯗ ꯍꯥꯥ
ꯀꯅꯥ ꯅ ꯀꯅꯥ ꯑꯣꯈꯔꯤ ꯂꯣꯧꯕ ꯍꯥꯏꯌꯦꯕ
ꯗ ꯃꯥꯒꯤ ꯃꯤꯌꯥꯝꯕ ꯇꯣꯟꯕꯗꯨ
ꯑꯥ
ꯑꯗꯨꯅ ꯃꯉꯣꯟꯗ ꯄ꯭ꯔꯣꯇꯤꯟ ꯄ꯭ꯔꯣꯇꯤꯟ ꯄ꯭ꯔꯣꯇꯤꯟ ꯂꯧꯕꯤꯌꯣ ꯍꯥꯏꯅ ꯍꯥꯏꯌꯦꯕ ꯍꯥꯏꯌꯦ ꯍꯥꯏꯌꯦ ꯑꯃꯕꯨ
ꯑꯥ
ꯑꯗꯨꯒ ꯑꯃꯨꯛꯀ ꯆꯦ ꯑꯍꯟꯗꯨꯅ
ꯑꯥ
ꯑꯍꯟꯗꯨꯅ ꯎꯝ ꯅꯪ ꯄꯩꯁꯥ ꯄꯥꯏꯔꯗꯤ ꯅꯪꯃꯨꯛ ꯄꯩꯁꯥ ꯄꯥꯏꯔꯗꯤ ꯑꯩꯒꯤ ꯚꯤꯇꯥꯃꯤꯟ ꯂꯩꯕꯤꯌꯨ ꯀꯨꯞꯄꯩꯅꯦ ꯍꯥꯏꯕ ꯑꯗꯨꯒꯤ ꯃꯥꯅ ꯍꯣꯏ ꯍꯣꯏ ꯍꯥꯏꯌꯦ ꯑꯁ ꯂꯣꯏꯔꯦꯗ ꯑꯁꯤ ꯑꯅꯤꯗꯤ ꯌꯥꯝ ꯅꯣꯡꯅꯤꯡꯕꯅꯦ ꯃꯕꯥꯅꯤꯗꯤ ꯋꯥꯔꯤꯁ ꯎꯝ ꯋꯥꯔꯤ ꯁꯥꯎ ꯍꯥꯏꯔ ꯌꯥꯗ꯭ꯔꯒ ꯑꯩꯉꯣꯟꯗ ꯑꯩꯒꯤ ꯑꯩꯒꯤ ꯑꯩꯒꯤ ꯄꯩꯁꯥꯕꯨ ꯌꯥꯝ ꯉꯥꯏꯕꯅꯦ ꯍꯥꯏꯕ ꯅꯕꯥꯅꯤꯅ ꯇꯜꯂꯒ ꯅꯪꯃꯨꯛ ꯄꯨꯔꯥ ꯄꯤꯛ ꯇꯧꯕ ꯁꯔꯨꯛ ꯅꯪꯅ ꯅꯕꯥꯅꯤꯕꯨ ꯍꯦꯟꯅꯥꯔꯦ ꯑ ꯀꯩꯅꯣ ꯇꯧꯔꯦꯀꯣ ꯍꯥꯏꯔ ꯌꯥꯝ ꯅꯣꯅꯤꯡꯕꯅꯦ ꯑꯁꯤ ꯑꯅꯤꯗꯤ ꯑꯗꯨꯒ ꯑꯩꯕꯨ ꯊꯕꯛ ꯁꯨꯔꯒ ꯎꯝ ꯅꯪꯒꯤ ꯇꯔꯣꯞ ꯐꯪꯕꯗꯨꯅ ꯅꯪꯒꯤ ꯀꯣꯆꯤꯡꯗ ꯆꯠ ꯀꯣꯆꯤꯡ ꯆꯠꯅꯤꯡꯉꯦ ꯑꯦꯗꯃꯤꯁꯟ ꯇꯧꯌꯣ ꯍꯥꯏꯅ ꯍꯥꯏꯌꯦ ꯃꯪ-ꯑ- ꯑ-ꯃꯪꯉꯣꯟꯗ
ꯑꯥ
ꯑꯗꯣ ꯅꯕꯥꯅꯤꯗꯤ ꯇꯜꯂꯒ ꯃꯕꯥꯅꯤꯒꯤ ꯀꯣꯆꯤꯡ ꯆꯠꯅꯤꯡꯉꯥꯏ ꯃꯤꯡ ꯆꯟꯕꯒꯤ ꯇꯥꯏꯞꯇ ꯑꯩꯉꯣꯟꯗ ꯑꯃꯨꯛ ꯍꯥꯏꯕ ꯁꯥꯏꯌꯦ ꯍꯥꯏꯌꯦ
ꯍꯧꯖꯤꯛꯀ ꯑꯗꯨꯒ ꯅꯍꯥꯟ ꯃꯥꯅ ꯍꯥꯏꯔꯛꯑ ꯅꯣꯛꯑꯦ ꯃꯥꯁꯨ ꯑꯦꯌꯥꯝ ꯅꯣꯛꯅꯤꯡꯏꯅꯦ ꯃꯕꯥꯅꯤ ꯍꯧꯖꯤꯛꯀꯥꯟꯗꯤ ꯑꯩꯕꯨ ꯋꯥ ꯀꯟꯅꯁꯨ ꯉꯥꯡꯗꯕꯅꯤ
ꯍꯥ ꯍꯥ ꯍꯥ ꯍꯥ
ꯋꯥ ꯀꯟꯅꯁꯨ ꯉꯥꯡꯗꯕꯅꯦ ꯑꯩꯅ ꯍꯥꯏꯔꯦ ꯍꯦ ꯍꯦꯁꯨ ꯍꯥꯏꯔꯦ ꯁꯥꯎꯍꯟꯒꯅꯨ ꯁꯥꯎꯍꯟꯒꯅꯨ ꯍꯥꯏꯅ ꯌꯥꯝ ꯑꯩꯕꯨ ꯀꯩꯅꯣ ꯇꯧꯕꯅꯤ ꯍꯥꯏꯔꯣ ꯃꯥꯁꯨ ꯍꯥꯏꯔꯣ ꯅꯣꯏꯔ ꯂꯩꯕꯅꯤꯅꯦ
ꯌꯥꯝ ꯅꯣꯅꯤꯡꯕꯅꯦ ꯍꯥꯏꯌꯦ ꯃꯥꯅ
ꯀꯟꯅꯁꯨ ꯍꯥꯏ ꯉꯥꯡꯗꯦ ꯍꯥꯏꯌꯦ
ꯑꯗꯣ ꯉꯔꯥꯡ ꯉꯔꯥꯡꯥꯡ ꯉꯔꯥꯡ ꯏꯚꯤꯅꯤꯡꯗꯣ ꯏꯅꯥꯎꯅꯨꯄꯥꯗꯨ ꯑꯇꯣꯟꯕꯗꯨ ꯀꯣꯜ ꯇꯧꯁꯦ ꯍꯥꯏꯅ ꯀꯣꯜ ꯇꯧꯔꯛꯑꯣ ꯀꯣꯜ ꯑꯁꯤꯒꯤ ꯑꯁꯤꯗꯒꯤ ꯀꯣꯜ ꯇꯧꯔꯛꯑꯣ ꯍꯥꯏꯅ ꯍꯥꯏꯌꯦꯕ ꯑꯩꯉꯣꯟꯗ
ꯑꯥ
ꯑꯗꯨ ꯑꯩ ꯇꯧꯔꯒ ꯋꯥꯔꯤ ꯁꯥꯏ ꯈꯔ ꯋꯥꯔꯤ ꯁꯥꯏ ꯑꯗꯨ ꯆ ꯊꯣꯡꯕ ꯍꯧꯈꯤꯕ꯭ꯔꯥ ꯍꯥꯏꯔ ꯍꯥꯏꯔꯒ ꯊꯣꯡꯗ꯭ꯔꯤ ꯍꯥꯏꯌꯦ ꯀꯔꯤꯒꯤꯔ ꯍꯥꯏꯔꯒ ꯃꯣꯏꯗꯣ ꯑ ꯋꯥꯛꯀꯤꯡ ꯆꯠꯂꯦ ꯍꯥꯏꯌꯦꯡ ꯆꯤꯡ ꯀꯥꯏꯑꯦ ꯍꯥꯏꯌꯦꯦ ꯆ ꯍꯣꯗ ꯑꯦꯁꯤ ꯅꯨꯕꯤꯁꯨ ꯋꯥꯕ ꯃ ꯉꯁ ꯅꯨꯄꯤꯁꯨ ꯋꯥꯔꯝꯃꯜꯂꯦ ꯊꯣꯟꯗꯦ ꯍꯥꯏꯌꯦꯦ ꯑꯗꯨ ꯅꯨꯄꯥꯅꯤꯁꯨ ꯊꯣꯕ ꯌꯥꯏꯅ ꯅꯣꯡꯃꯗꯤ ꯍꯥꯏꯔꯒ ꯑꯁ ꯑꯩꯈꯣꯏꯅ ꯑꯌꯥꯝꯕ ꯊꯣꯡꯕꯅꯤꯍꯦ ꯑꯌꯨꯛꯗ ꯅꯨꯡꯇꯤ ꯑꯩꯈꯣꯏꯅꯤꯅꯦ ꯊꯣꯡꯉꯦ ꯃꯥꯗꯤ ꯅꯨꯡꯇꯤ ꯑꯌꯨꯛꯇ ꯊꯕꯛ ꯆꯠꯄꯅꯤꯅ ꯆꯥꯛ ꯊꯣꯡꯗꯦ ꯑꯗꯨ ꯃꯥꯗꯤ ꯊꯕꯛ ꯆꯠꯄꯅꯤꯅ ꯄꯩꯁꯥ ꯇꯥꯟꯕꯅꯤꯅ ꯅꯕꯥꯅꯤꯅ ꯊꯣꯡꯕ ꯇꯥꯔꯦꯅꯥ ꯂꯣꯏꯗꯕ ꯅꯕꯥꯟꯅꯤꯅ ꯏꯃꯨꯡꯒꯤꯗꯤ ꯑꯩꯈꯣꯏꯅ ꯇꯧꯕ ꯇꯥꯔꯦꯅ ꯍꯥꯏꯔꯒ ꯏꯚꯅꯤꯡꯗꯨꯁꯨ ꯏꯕꯥꯟꯅꯤꯅ ꯗꯨꯝ ꯊꯣꯡꯕꯅꯤ ꯍꯥꯏꯌꯦ
ꯑꯥꯎ
ꯅꯨꯡꯗꯥꯡꯗꯁꯨ ꯏꯕꯥꯅꯤꯅ ꯑꯗꯨꯝ ꯊꯣꯡꯕꯅꯤ ꯍꯥꯏꯌꯦ ꯑꯦ ꯑꯗꯨ ꯆꯥꯛ ꯊꯣꯡꯕꯕꯨꯗꯤ ꯀ꯭ꯔꯤꯁꯨ ꯅꯠꯇꯦꯅ ꯅꯨꯄꯥ ꯅꯨꯄꯤꯒꯤ ꯋꯥ ꯂꯩꯇꯦ ꯁꯤꯗꯤ ꯁꯪꯕ ꯃꯤꯅ ꯊꯣꯡꯕ ꯇꯥꯕꯅꯤ ꯆꯥꯛ ꯏꯟꯁꯥꯡꯗꯤ ꯅꯨꯄꯥ ꯅꯨꯄꯤꯗ ꯅꯨꯄꯥ ꯅꯨꯄꯤ ꯅꯨꯄꯤꯒꯤ ꯊꯕꯛꯅꯤ ꯅꯨꯄꯥꯒꯤ ꯊꯕꯛꯅꯤ ꯍꯥꯏꯕ ꯂꯩꯇꯦꯅ ꯑꯩꯅ ꯍꯥꯏꯕ ꯑꯗꯨꯒ ꯑꯃꯅ ꯎꯝ ꯍꯣꯏ ꯍ ꯌꯥꯝ ꯑꯩ ꯄꯅꯤ ꯑꯗꯨꯝ ꯊꯣꯡꯗꯤ ꯃꯅꯤ ꯊꯣꯡꯗꯦꯗ ꯍꯥꯏꯌꯦꯦ ꯑꯗꯣ ꯉꯅꯣ ꯅꯨꯄꯤꯅ ꯑꯩꯕꯨ ꯐꯤꯁꯨ ꯏꯁꯨ ꯍꯂꯦꯛ ꯉꯔꯥꯡ ꯅꯍꯥꯟꯗꯣ ꯋꯥꯔꯤ ꯁꯥꯖꯔꯒ ꯃꯥ ꯁꯪꯗꯦ ꯐꯤ ꯁ ꯌꯨꯝ ꯁꯦꯡꯗꯣꯛꯑꯣꯦ ꯍꯥꯏꯕ
ꯑꯥ
ꯐꯤ ꯅꯨꯡꯊꯤꯠ ꯑꯗꯨꯝ ꯆꯆꯨꯈ꯭ꯔꯦ ꯍꯥꯏ ꯑꯩꯈꯣꯏꯒꯤ ꯑꯗꯨꯝ ꯂ ꯊꯨꯕ꯭ꯔꯥ ꯍꯥꯏꯔꯅ ꯃ ꯌꯦꯗ꯭ꯔꯦ ꯊꯝꯕꯗꯨ ꯑꯗꯨ ꯂꯣꯏꯅ ꯁꯨꯕꯒꯤꯅꯤꯅ ꯅꯨꯄꯥꯅꯤꯁꯨ ꯅꯨꯄꯥꯒꯤ ꯅꯨꯄꯥꯅꯤꯒꯤ ꯗ꯭ꯔꯦꯁꯁꯤ ꯃꯁꯥ ꯃꯁꯥꯅ ꯁꯨꯕꯤ ꯌꯥꯕꯅꯦ ꯍꯥꯏꯔꯒ ꯑꯁ ꯑꯩꯈꯣꯏꯅ ꯁꯨꯕꯅꯤꯗꯍꯦ ꯍꯦ ꯅꯨꯡꯆꯦꯟ ꯊꯑꯩꯅ ꯃꯤꯅ ꯍꯥꯏꯔꯒ ꯃꯄꯥ ꯃꯃꯥꯕꯨ ꯂꯣꯏꯅ ꯁꯨꯍꯜꯂꯦ ꯍꯥꯏꯕꯅꯤ ꯍꯥꯏꯔꯒ ꯆꯤꯟ ꯊꯤꯕꯅꯤ ꯍꯥꯏꯌꯦ
ꯑꯥ
ꯑ ꯏꯕꯥꯅꯤ ꯏꯕꯥꯅꯤꯅ ꯂꯣꯏꯅ ꯊꯕꯛ ꯁꯨꯕꯤꯔꯒꯥ ꯃꯥꯅ ꯅꯨꯡꯉꯥꯏ ꯂꯩ ꯃꯤꯅꯍꯦ ꯑꯗꯣ ꯑꯃꯨꯛ ꯏꯎꯅꯨꯄꯤꯅꯦ ꯋꯥꯔꯤ ꯁꯥꯕꯕꯨꯗꯤ ꯏꯅꯨꯄꯤ ꯌꯥꯝ ꯅꯧꯅꯤꯡꯉꯦꯗꯤ ꯌꯥꯝ ꯁꯥꯎꯅꯤꯡꯉꯦ ꯅꯕꯥꯅꯤ ꯋꯥꯔꯦ ꯁꯔꯥꯗꯦꯕꯤꯗꯣ ꯌꯥꯝ ꯁꯥꯎꯅꯤꯡꯉꯦꯍꯦ
ꯎ
ꯆꯤꯟꯤꯒ ꯑꯇ ꯍꯥꯏꯔꯛꯑꯂꯦꯀꯣ ꯅꯪꯣꯟꯗ ꯍꯥꯏꯔꯦ ꯑ
ꯑꯦ
ꯅꯨꯄꯥ ꯅꯨꯕꯤ
ꯅꯨꯡꯁꯥꯗꯤꯩ ꯂꯣꯏꯔꯦ ꯉꯁꯤꯒꯤꯗꯤ
ꯐꯖꯥ ꯊꯥꯕꯅꯦ ꯑꯩꯗꯤ ꯍꯧꯖꯤꯛ ꯀꯥꯔꯒ ꯄꯣꯊꯥ ꯈꯈ꯭ꯔꯕꯅꯤꯅ ꯈꯔ ꯅꯨꯡꯉꯥꯏꯈ꯭ꯔꯦ ꯐ ꯀꯥꯕꯨꯗꯤ ꯍ ꯀꯥꯕꯨꯗꯤ ꯍꯨꯃꯪ ꯍꯨꯃꯪꯅ ꯂꯣꯏꯔꯦ
ꯎꯝ
ꯃꯥꯡꯁꯨ ꯁꯤꯅ ꯎꯝ
ꯀꯩꯅꯣꯗ ꯅꯦꯛꯁ ꯋꯤꯛꯛꯇ ꯄ꯭ꯔꯣꯒ꯭ꯔꯥꯝ ꯂꯩꯌꯦ ꯆꯈꯥꯗ
ꯑꯣ ꯅꯪ꯭ꯔ ꯑ
ꯍꯣꯏꯏ ꯅꯒꯤꯦ ꯐꯤꯔꯣꯟ ꯈ꯭ꯔꯥ ꯁꯨꯒꯦ ꯍꯥꯏꯔꯒ ꯐꯅꯦꯛꯁꯤꯡ ꯆꯦꯛ ꯇꯧꯕ ꯀꯔꯤ ꯀꯔꯤ ꯌꯦꯡꯕꯗ
ꯀꯩꯅꯣ ꯇꯧꯈ꯭ꯔꯦꯅꯦ ꯊꯦꯡꯈ꯭ꯔꯦꯅꯦ ꯐꯤꯁꯨꯨꯔ ꯐꯖꯝꯃꯦ
ꯂꯩꯒꯗꯧꯕꯔꯥ
ꯍꯣꯏ ꯍꯣꯝ ꯀ꯭ꯔꯣꯁꯦꯠ ꯂꯩ ꯍꯥꯏꯌꯦ
ꯃꯤ ꯀꯌꯥ ꯇꯨ ꯅꯨꯃꯤ ꯀꯌꯥ ꯇꯧꯗꯣꯏꯕ
ꯅꯨꯃꯤꯠ ꯃꯔꯤ ꯑꯣꯏꯕ ꯃꯥꯜꯂꯦꯅꯦ ꯇ꯭ꯋꯦꯟꯇꯤ ꯇꯨ ꯑꯦꯔꯥꯏꯕꯜ ꯁꯤꯠꯇꯗ
ꯑꯣ
ꯆꯂꯣ ꯌꯦꯁꯨꯣ ꯑꯃꯣ ꯃꯤꯃꯤ ꯅꯀꯔꯤ ꯏ ꯀꯔꯤ ꯉꯪ ꯅꯒꯅꯤ ꯆꯒꯦꯁꯨ ꯇꯟꯋꯥ ꯏꯗꯤꯀꯣ
ꯁꯅ ꯇꯕꯨ ꯄꯉ ꯍꯥ
ꯀꯅꯥꯅ ꯍꯥꯏꯔꯛꯄ꯭ꯔꯣ
ꯃꯣꯏꯒꯤ ꯆꯔꯆ ꯀ꯭ꯂꯥꯛ ꯍꯥꯏꯕ꯭ꯔꯣ
ꯑꯥ
ꯐꯥꯎꯁꯟ ꯆꯦꯌꯔꯃꯦꯟ ꯑꯣꯏꯕ ꯃꯥꯜꯂꯦ
ꯑꯣ
ꯑꯗꯨ ꯅꯨꯄꯥꯅ
ꯑꯣ
ꯂꯨꯋꯦꯅꯦ ꯂꯨꯋꯦꯅꯦ ꯃꯤꯅ ꯑꯁ ꯑꯩ ꯉꯁꯤ ꯊꯤ ꯐꯥꯏꯗ꯭ꯔꯤꯕ ꯃꯥꯜꯂꯦ ꯊꯤ ꯐꯥꯏꯈ꯭ꯔꯕꯒꯨꯝ ꯇꯧꯔꯒ
ꯀꯨꯝꯃꯦꯍꯦ ꯀꯩꯅꯣꯃ ꯇꯧꯔꯦꯍꯦ ꯇꯝꯕꯅ ꯁꯤꯒꯗꯧꯂꯦ
ꯍꯨꯍ
ꯑꯃꯨꯛ ꯑꯩꯈꯣꯏꯅ ꯆꯠꯇ꯭ꯔꯗꯤ ꯃꯤ ꯀꯅꯥꯒꯨꯝꯕꯗꯤ ꯑꯥ ꯏꯁꯣꯔꯒꯤ ꯀꯩꯅꯣ ꯇꯧꯋꯦ ꯍꯥꯏꯑꯦ ꯑꯗꯨꯕꯨ ꯑꯗꯨꯃꯥꯏ ꯑꯗꯨꯃꯥꯏꯅ ꯇꯧꯋꯦ ꯑꯗꯨꯝ ꯃꯤꯅ ꯑꯃꯨꯛ ꯉꯥꯡꯅꯤꯡꯉꯥꯏ ꯂꯩꯌꯦꯕꯀꯣ
ꯎꯝ
ꯑꯃꯨꯛ ꯆꯂꯁꯨ ꯇꯜꯂꯅꯦ ꯃꯣꯏꯒꯤ ꯏꯃꯨꯡꯁꯤꯡꯕꯨ ꯌꯦꯡꯅꯤꯡꯗꯦꯅꯤ
ꯂꯣꯏꯔꯦꯍꯦ ꯋꯥꯔꯤ ꯁꯥꯗ꯭ꯔꯦ ꯍꯧꯖꯤꯗꯤ
ꯍꯥꯏꯁ ꯑꯣꯏꯔꯣꯏꯗ
ꯑꯗꯨ ꯁꯥꯔꯁꯨ ꯁꯥꯔꯅꯨꯅ ꯑꯣꯏꯔꯣꯏꯗꯕ ꯑꯣꯏꯔꯗꯤ
ꯑ ꯍꯥꯏꯕꯗꯤ ꯑꯗꯨꯝ ꯃꯔꯛꯇ ꯑꯗꯨꯝ ꯍꯥꯏ ꯈꯨꯝ ꯀꯧꯅꯥꯗꯦ ꯍꯥꯏ ꯀꯧꯅꯥꯏ ꯍꯥꯏꯕ ꯋꯥꯅꯤꯗ ꯈꯨꯝꯃꯦꯕ ꯅꯠꯇꯦꯗ
ꯍꯨꯏꯅ ꯍꯨꯏꯅ ꯋꯥꯔꯤ ꯁꯥꯟꯅꯗꯕꯒꯤ
ꯍꯣꯏ ꯀꯨꯏꯅ ꯋꯥꯔꯤ ꯆꯥꯈ꯭ꯔꯕꯅꯤꯅꯀꯣ ꯎꯝ ꯀꯩꯁꯤꯔ ꯍꯦꯕꯤꯠ ꯑꯃ ꯂꯩꯕꯒꯨꯝꯅ ꯑꯗꯨꯝ
ꯈꯪꯗꯦꯗ ꯑꯩꯠ ꯈꯪꯕ ꯍꯩꯕ ꯈꯪꯗꯦ ꯍꯩꯕ ꯍꯩ ꯈꯪꯗꯔꯦ ꯍꯥꯏꯕ ꯍꯥꯏꯗ꯭ꯔꯦ
ꯁꯤꯒꯤ ꯅꯨꯡꯁꯤꯠꯠꯇ ꯂꯩꯃ ꯍꯧꯔꯦ ꯑꯃꯨꯛ ꯍꯣꯡ ꯆꯨꯗꯧ ꯃꯥꯜꯂꯦ
ꯎꯝ
ꯀꯉꯝꯗꯥꯏꯁꯤꯗ ꯑꯦꯍꯦꯍꯦ ꯉꯁꯥꯏ ꯌꯨꯝꯅꯥꯛꯇ ꯂꯩꯕ ꯄꯥꯈꯪꯗꯨꯕꯨ ꯅꯪ ꯆꯨꯔꯗꯤ ꯄꯨꯁꯤꯟꯕꯤꯌꯣ ꯍꯥꯏ ꯍꯣꯔꯦ ꯐꯕ ꯔꯦ ꯅꯣꯡꯇꯨꯔ ꯔꯤꯐꯣꯟ ꯇꯧꯔ ꯍꯥꯏꯕ ꯇꯥꯔꯦ ꯑꯗꯣ ꯑꯩꯈꯣꯏ ꯌꯨꯝ ꯄꯀꯗꯨ ꯍꯥ
ꯑꯩꯈꯣꯏꯅꯤꯗꯣ
ꯍꯣꯏ
ꯑꯣꯟ ꯂꯩꯕ꯭ꯔꯥꯅꯦ
ꯂꯩꯕꯅꯦ ꯑꯁ ꯂꯣꯏꯔꯦ ꯑꯩ ꯉꯁꯤꯗꯤ ꯌꯨꯝ ꯑꯃꯨꯛ ꯍꯥꯟꯕ ꯇꯟꯈ꯭ꯔꯦ ꯑꯩ ꯇꯣꯏꯂꯦꯠ ꯆꯪꯅꯤꯡꯈ꯭ꯔꯦꯅꯦ
ꯀꯗꯥꯥꯏ ꯌꯎꯈ꯭ꯔꯦ ꯍꯧꯖꯤꯛ
ꯁꯤ ꯀꯨꯝꯕ ꯑ ꯀꯨꯝꯕ ꯍꯧꯔꯦꯕ
ꯂꯣꯏꯔꯦꯍꯦ
ꯑꯁꯦꯡꯕ ꯀꯩꯒꯤꯔꯅꯦ ꯍꯧꯖꯤꯛꯅ ꯗꯁꯥ ꯇꯥꯔꯦ
ꯂꯝꯕꯤꯗ ꯑꯥꯗ ꯆꯠꯂꯒ ꯇꯧꯈ꯭ꯔꯣꯅ
ꯂꯝꯕꯤꯗ ꯂꯝꯕꯤꯗ ꯁꯤ ꯂꯝꯕꯤ ꯃꯌꯥꯏꯗ ꯆꯪꯉꯒ
ꯕꯖꯥꯔ ꯌꯧꯔꯒ ꯇꯧꯈ꯭ꯔꯣꯅ
ꯀꯥꯟꯗ ꯀꯩꯅꯣ ꯇꯧꯕ ꯇꯥꯔꯦ ꯌꯦꯡꯕ ꯇꯥꯔꯦ ꯑꯥꯗ ꯌꯧꯔꯒ
ꯍꯣꯏ
ꯍꯥꯥ
꯭ꯔ ꯌ ꯕꯖ꯭ꯔꯥ ꯌꯧꯔꯒ ꯇ ꯑꯣꯈꯔꯣꯅ
ꯍꯣꯏ ꯌꯧꯔꯒ ꯑ ꯃꯤꯒꯤ ꯌꯨꯝꯗ ꯀꯩꯅꯣ ꯇꯧꯕ ꯇꯥꯔꯦ
ꯎꯝ
ꯃꯣꯏ ꯊ ꯐꯥꯔꯒꯦ ꯔꯝꯗ ꯄꯣꯂꯣ ꯊꯣꯂꯣꯁꯤꯟ ꯇꯧꯕꯁꯨ ꯇꯟꯕꯗꯨꯀꯣ
ꯎꯝ ꯄꯣꯠ ꯌꯥꯝ ꯌꯣꯟꯕ ꯅꯨꯡꯉꯥꯏꯀ꯭ꯔꯣ
ꯍꯥꯥ
ꯍꯣꯗꯤ ꯌꯟ ꯍꯧꯖꯤꯛ ꯍꯟꯗꯛ ꯀꯁꯇꯃꯔ ꯌꯥꯝ
ꯗꯦꯕ ꯌꯣꯟꯣꯟꯕ ꯑꯩꯒꯤꯗꯤ ꯃꯗꯤ ꯃꯤꯗꯤ ꯍꯥꯏꯗꯤ ꯀꯣꯂꯦꯖꯗꯤ ꯑꯗꯨ ꯃꯤꯗꯤꯁꯤꯄꯅꯤꯗ ꯍꯥꯏꯗꯤ ꯁꯤꯗꯤ ꯄꯣꯠ ꯑꯅꯧꯕ ꯑꯃꯛ ꯑꯩꯒꯤꯗꯤ ꯄꯣꯠ ꯑꯅꯧꯕ ꯂꯩꯇ꯭ꯔꯦꯕꯀꯣ
ꯑꯣ ꯑꯥ
ꯑꯗꯨꯒꯤ ꯂꯤꯁꯤꯡ ꯑꯃꯗ ꯌꯣ ꯂꯩꯦ ꯈ
ꯑꯣ
ꯌꯂꯒ ꯍꯣꯒ ꯑ ꯐꯨꯔꯤꯠ ꯑꯩꯒꯤ ꯆꯔꯆ ꯆꯠꯅꯤꯡꯉꯥꯏ ꯐꯨꯔꯤꯠ ꯁꯤꯡꯅꯨ ꯄꯥꯛꯆꯧꯈꯕꯒꯤ ꯑ ꯇꯨꯒꯦ ꯍꯦꯟꯅ ꯐꯦꯕ꯭ꯔꯤꯛ ꯑꯃꯨꯛ ꯂꯧꯈ꯭ꯔꯦ
ꯑꯣ
ꯂꯧꯕꯥ ꯑꯃꯨ ꯀꯨꯔꯣꯟꯗꯤꯗ ꯊꯥꯕꯤꯈ꯭ꯔꯦ
ꯍꯨꯀꯔꯣꯗꯤ
ꯀꯣꯟꯗ ꯀꯥꯎꯗ ꯅꯨꯄꯤ ꯎꯄꯤꯔꯣꯟꯗꯒꯤꯗꯒꯤ ꯅꯨꯄꯤꯅ ꯇꯨꯕꯤꯒꯗꯕ ꯁꯤ ꯁꯤꯦ ꯑ ꯊꯥ
ꯑꯣ ꯍꯥꯏꯕ
ꯎꯝ
ꯑꯦ ꯃꯐꯝꯁꯤꯗꯤ ꯊꯕꯛ ꯁꯨꯕꯁꯨ ꯇꯠꯂꯦ ꯁꯤꯒꯅꯤ ꯑꯩꯗꯤ
ꯑꯁ ꯂꯣꯏꯔꯦ ꯑꯩꯅ ꯍꯥꯝꯗꯣꯛꯑꯃꯦꯅ ꯑ
ꯁꯨꯕ ꯍꯧꯔꯣꯅꯦ
ꯍꯣꯏ ꯑꯁꯤ ꯂꯣꯏꯈ꯭ꯔꯗꯤꯀꯣ ꯁꯤꯂꯩꯔꯗꯤ ꯁꯨꯕ ꯍꯧꯔꯅꯤꯗꯣ ꯑꯗꯨꯗꯤ ꯌꯥꯝ ꯐꯥꯏ ꯁꯥꯏ ꯃꯄꯥꯟ ꯊꯣꯛꯄꯗꯣ ꯑꯩꯗꯤ ꯂꯦꯡꯕꯗꯣ ꯍꯨꯃꯥꯥꯡꯅ ꯍꯨꯃꯥꯡꯅ
ꯎꯝ ꯍꯨꯃꯥꯡ ꯌꯥꯝ ꯁꯧꯗꯣꯔꯦ
ꯂꯩꯉꯣꯏ ꯁ ꯁꯤ ꯅꯣꯡ ꯃꯔꯔꯥꯛꯁꯤꯗ ꯂꯩꯉꯣꯏ ꯆꯟꯒꯗꯕꯁꯤꯗꯤ
ꯍ ꯑꯥ ꯖꯨꯒꯥꯂꯤ ꯍꯣꯏꯒꯨꯝꯅ ꯆꯟꯗꯟ ꯆꯟꯗꯟ ꯄꯥꯏꯔꯒ ꯇꯥꯛꯑꯣ
ꯑꯗꯨꯅꯤ ꯑꯗꯨ ꯇꯥꯏꯅꯤꯡꯉꯥꯏꯗꯨ ꯂꯩꯕꯗꯨꯁꯨ ꯍꯦꯗ ꯀꯧꯏꯅꯦ
ꯎꯝ
ꯃꯃꯥ ꯏꯗꯤꯔ ꯂꯧꯗꯒꯔ ꯏꯗꯔꯅꯤꯗ ꯀ ꯏ ꯇꯥꯏꯗꯁꯨ ꯌꯥꯔꯅꯤ
ꯑꯗꯨꯗꯕꯨ ꯑꯗꯨ ꯑꯗꯨꯝ ꯎꯝ ꯃꯥꯎꯁꯋꯥ ꯐꯗꯤ ꯑꯗꯨ ꯑꯗꯨꯝ ꯈꯦꯠꯕꯨ ꯂꯩꯗꯤ ꯂꯩꯇꯕꯅꯦ ꯅꯣꯔꯃꯥꯜ ꯗꯥꯗꯣ ꯑꯃꯨꯛ ꯂꯩꯔꯅꯤ ꯅꯣꯔꯃꯥꯜ ꯑꯃꯨꯛ ꯇꯥꯔꯅꯤ
ꯎꯝ
ꯃ ꯇꯁꯨꯕ ꯑꯃꯥ ꯇꯁꯨꯨꯗꯕ